ꯍꯜꯂꯣ
ꯑꯣ ꯑꯗꯣ ꯉꯥꯒꯤꯗꯣ ꯍꯧꯖꯤꯛ ꯑ ꯋꯥꯔꯤ ꯁꯥꯟꯅꯔꯤ ꯀꯥꯟꯗ ꯇꯠꯈ꯭ꯔꯦ ꯗꯣ ꯉꯁꯥꯏꯒꯤ ꯢꯇꯥꯎꯅꯥ ꯍꯥꯏꯔꯤꯕ ꯀꯔꯤ ꯉꯥꯀ꯭ꯔꯥ ꯒꯤꯗꯣ
ꯎꯝ
ꯑꯗꯣ ꯍꯧꯖꯤꯛꯆꯦ ꯉꯀ꯭ꯔꯥꯗ ꯇꯧꯋꯤ ꯢꯇꯥꯎ ꯍꯧꯖꯤꯛꯆꯦ ꯄꯣꯔꯣꯡꯒꯖꯦ ꯐꯖꯅ ꯐꯥꯅꯕ ꯑꯝ ꯇꯧꯋꯤꯅꯦ ꯈꯣꯏ ꯇꯧꯔꯒ ꯐꯥꯕ ꯆꯠꯅꯕꯗꯧꯅ
ꯑꯥ ꯄꯣꯔꯣꯝꯖꯦ ꯀꯩꯟ ꯇꯧꯋꯦ ꯐꯥꯝ ꯃ ꯃꯄꯨꯒꯩꯅꯖꯨ ꯄꯣꯔꯣꯝꯖꯦ ꯐ꯭ꯔꯤꯗ ꯐꯥꯗꯣꯛꯍꯜꯂꯦꯕ
ꯑꯣ ꯃꯣꯏꯖꯦ ꯇꯥꯡꯗꯤ ꯇꯥꯡꯗꯥꯏꯅꯦ
ꯇꯥꯡꯕ ꯍꯥꯏꯖꯦꯑꯨꯝ ꯀꯦꯖꯤꯗ ꯊ꯭ꯔꯤ ꯍꯟꯗ꯭ꯔꯦꯗ ꯊ꯭ꯔꯤ ꯐꯤꯐꯇꯤ ꯑꯗꯥꯏꯃꯨꯛꯇ ꯂꯩꯕꯅꯤꯗ
ꯎꯝ ꯑꯗꯣ ꯃꯣꯏ ꯐꯥꯗꯣꯛꯂꯤꯖꯦ ꯀꯔꯤꯒꯤꯅꯣ ꯢꯇꯥꯎ ꯃꯣꯏꯖꯦ
ꯃꯥꯖꯦ ꯉꯥ ꯁꯥꯏꯖ ꯆꯥꯎꯈꯠꯂꯛꯄꯒꯤ ꯃꯇꯨꯡ ꯃꯇꯨꯡꯏꯟꯅ ꯃꯥꯖꯦ ꯔꯧꯒꯥꯏꯖꯨ ꯀꯥꯞ ꯈꯔ ꯍꯦꯟꯕꯒ ꯆꯥꯕ ꯉꯝꯃꯦꯕ
ꯑꯁ ꯑꯗꯨꯗꯤ ꯄꯨꯔꯥ ꯐꯔꯛꯅꯤꯅꯦꯀꯣ
ꯑꯠ ꯇꯥꯎꯅ ꯍꯧꯖꯤꯛ ꯔꯧ ꯂꯤꯁꯤꯡ ꯃꯉꯥ ꯊꯥꯗꯔꯦꯟ ꯈꯜꯂꯖꯦꯕ ꯔꯧꯖꯦ ꯁꯥꯏꯁ ꯆꯥ__ ꯁꯥꯥꯏꯖ ꯆꯥꯎꯔꯦꯟ ꯈꯜꯂꯖꯦꯕ ꯑꯣ ꯑꯗꯣ ꯄꯣꯔꯣꯝꯖꯦ ꯀꯦꯖꯤ ꯇꯥꯕ ꯄꯣꯔꯣꯝ ꯀꯨꯟ ꯀꯨꯟꯊ꯭ꯔꯥꯃꯨꯛ ꯂꯩꯕꯗꯣ ꯂꯣꯏꯔꯦ ꯑꯗꯨꯝ ꯉꯥꯛꯇ ꯆꯤꯠꯊꯔꯝꯃꯣꯏꯕ
ꯎꯝ
ꯍꯣꯏ ꯆꯥꯏ ꯑꯗꯨ ꯄꯣꯔꯣꯡꯒꯤ ꯃꯥꯒꯤ ꯃꯥ ꯇꯧꯒꯦ ꯍꯥꯏ ꯇꯥꯗꯤ ꯃꯥꯛ ꯇ__ ꯃꯥꯗꯤ ꯃꯌꯥꯝ ꯊꯥꯗꯕꯩꯖꯨ ꯗꯔꯀꯥꯔ ꯑꯣꯏꯗꯦꯗꯤ ꯑꯈꯣꯏꯅ ꯕꯖꯥꯔꯗꯩ ꯀꯦꯖꯤ ꯑꯅꯤ ꯂꯩꯔ ꯊꯥꯗꯒ꯭ꯔ ꯂꯣꯏꯔꯦ ꯈꯣꯏꯒꯤ ꯉꯥꯃꯨꯗꯧꯅ ꯃꯥꯖꯨ ꯃꯆꯥ ꯌꯥꯝ ꯀꯣꯛꯑꯦꯕ
ꯑꯗꯨꯗꯤ ꯏꯇꯥꯎ ꯄꯣꯔꯣꯡꯖꯦ ꯁꯥꯒꯨꯝꯕꯖꯦ ꯑꯗꯨꯝ ꯆꯥꯔꯝꯅꯦ ꯃꯣꯏꯖꯦ
ꯑꯦ ꯆꯥꯏ ꯍꯥꯏꯗꯤ ꯃꯊꯛꯇ ꯄꯥꯏꯕ ꯎꯆꯦꯛꯆꯦ ꯑꯈꯣꯏꯒꯤ ꯉꯔꯥꯛꯄꯤꯒ ꯂꯩ__ ꯗꯦꯅꯥ ꯑꯗꯨꯒ ꯇꯣꯡꯕꯩꯗ ꯑꯗꯨꯝ ꯂꯥꯛꯑꯦꯕ ꯃꯥꯏ ꯁꯥꯊꯤꯕꯖꯦ ꯑꯗ ꯄꯣꯔꯣꯝ ꯑꯗꯩ ꯁꯔꯦꯡ ꯃꯣꯏꯖꯤ__ ꯗꯤ ꯀꯅꯣ ꯖꯥꯠ ꯑꯝꯅꯦ ꯑꯥꯎꯗ ꯁꯔꯦꯡꯒꯤ ꯌꯥꯝ ꯖꯦꯜꯇꯜ ꯑꯣꯏꯕ ꯅ ꯃꯥꯒꯤ ꯁꯥꯏꯖꯀꯤ ꯃꯇꯨꯡ ꯏꯟꯅ ꯉꯥꯖꯦ ꯆꯥꯏꯌꯦꯕ ꯃꯥꯅ ꯄꯤꯛꯏꯀꯥꯟꯗ ꯉꯥ ꯑꯄꯤꯛꯄ ꯆꯥꯅꯦꯕ ꯎꯝ ꯑꯆꯧꯕ ꯑꯣꯏꯅ ꯑꯆꯧꯕ ꯑꯆꯧꯕꯅ ꯉꯥ ꯑꯄꯤꯛꯄ ꯆꯥꯔꯣꯏꯕ ꯃꯥꯏ ꯌꯥꯝ ꯁꯥꯊꯤꯕ ꯑꯝꯅ ꯃꯥꯒꯤ ꯁꯥꯏꯖꯇ ꯂꯩꯕ__ ꯃꯥꯅ ꯆꯥꯕ ꯅꯨꯡꯉꯥꯏꯕ ꯉꯥ ꯈꯇ ꯈꯜꯂ ꯈꯜꯂ ꯆꯥꯅꯦꯕ ꯑꯗꯨꯅ ꯁꯥꯔꯦꯡ ꯇꯧꯒꯦ ꯍꯥꯏ ꯇꯥꯔꯗꯤ ꯃꯥꯒꯤ ꯆꯥꯎꯔꯛꯄꯩ ꯃꯇꯨꯡꯏꯟꯅ ꯉꯥꯖꯦ ꯐꯥꯔ ꯐꯥꯔ ꯊꯥꯗꯩꯑꯦꯕ ꯈꯣꯏꯒꯤ ꯔꯧꯗ ꯀꯦꯖꯤꯗ ꯇꯔꯥꯃꯨꯛ ꯆꯟꯕꯩ ꯆꯥꯡꯖꯦ ꯆꯥꯔꯦꯅ ꯈꯜꯂꯖꯦꯕ ꯑꯗꯨꯒꯤ ꯆꯥꯡꯗꯨꯗ ꯉꯥꯖꯦ ꯊꯥꯗꯅꯦꯕ ꯑꯣ ꯑꯗꯩ ꯑꯗꯨ ꯁꯔꯦꯡꯗꯨꯅ ꯆꯥꯎꯈꯠꯂꯑꯦ ꯉꯥꯖꯦ ꯀꯦꯖꯤ ꯃꯈꯥꯏ ꯆꯥꯡ ꯆꯥꯃ ꯉꯝꯃꯦ ꯍꯥꯏꯖꯨ ꯀꯦꯖꯤ ꯃꯈꯥꯏ ꯆꯥꯡ ꯊꯥꯗꯅꯦꯕ
ꯎꯝ
ꯃꯥꯏ ꯁꯥꯊꯤꯕꯝꯅꯤ ꯍꯧꯗꯣꯡꯕꯣꯛ ꯆꯥꯏ ꯒꯩꯅꯣ ꯁꯔꯦꯡ ꯁꯥꯊꯤꯕꯩ ꯆꯥꯡꯖꯦ ꯃꯕꯨꯛꯇ ꯍꯧꯗꯣꯡ ꯌꯥꯎ ꯂꯩꯔꯝꯃꯤ
ꯎ ꯃꯥꯏ ꯎꯝ ꯑꯗꯣ ꯃꯣꯏꯗꯤ ꯊꯋꯥꯏꯖꯨ ꯌꯥꯝ ꯀꯜꯂꯝꯅꯤ ꯑꯗꯨꯗꯤ
ꯃꯣꯏꯗꯤ ꯑꯗꯨꯝ ꯀꯜꯂꯝꯒꯅꯤ ꯑꯗꯨ ꯃꯆꯥꯖꯨ ꯇꯥꯡꯉꯦ ꯄꯤꯁ ꯑꯝꯗ ꯐꯤꯡꯒꯔ ꯁꯥꯏꯖꯇ ꯂꯩꯕꯗ ꯂꯨꯄꯥ ꯆꯥꯝꯃꯒ ꯇꯔꯥꯗꯩꯅ ꯀꯨꯟꯃꯨꯛ ꯄꯤꯌꯦꯕ ꯃꯥꯁꯦ
ꯑꯁ
ꯑꯗ ꯃꯥꯒꯤ ꯏꯁꯄꯣꯟ ꯇꯧꯕꯖꯦ ꯌꯥꯝ ꯅꯣꯛ ꯅꯤꯡꯒ꯭ꯔꯖꯥꯟꯗ ꯑꯈꯣꯏꯒꯤ ꯉꯥ ꯑꯇꯩ ꯏꯁꯄꯣꯟ ꯇꯧꯕꯗ ꯈꯣꯏꯒꯤ ꯊꯥꯎꯊꯤꯒꯨꯝ ꯃꯥꯒꯤ ꯑꯗꯨ ꯅꯠꯇꯦꯕ ꯉꯥ ꯏꯁꯄꯣꯟ ꯑꯣꯏꯅ ꯊꯥꯗꯅꯦꯕ ꯍꯦꯛ ꯄꯤꯛꯏꯉꯩꯗꯩ ꯀꯥꯞ ꯊꯣꯛꯂꯛꯄꯗꯩ ꯉꯥꯖꯦ ꯉꯥ ꯃꯔꯨꯝꯗꯩ ꯑꯗꯨꯝ ꯆꯥꯍꯧꯔꯕꯅꯦ ꯃꯥꯗꯤ
ꯁꯥꯊꯤꯅꯦ ꯑꯗꯨꯗꯤ ꯃꯣꯏꯖꯦ
ꯎꯝ ꯑꯗꯣ ꯃꯥꯖꯦ ꯑꯈꯣꯏ ꯁ꯭ꯋꯥꯏ ꯃꯥꯔꯀꯦꯠ ꯂꯩꯔꯣꯏꯗ꯭ꯔꯅ ꯑꯩꯅ ꯇꯧꯗꯕ ꯋꯥꯅꯤ ꯇꯣꯡꯗꯤ ꯌꯥꯝ ꯇꯣꯡꯒꯗꯧ ꯉꯥꯅꯦ ꯉꯥꯗꯣ ꯃꯌꯥꯝ ꯊꯝꯕ ꯌꯥꯗꯦ ꯃꯥꯗꯤ ꯉꯥ ꯆꯅꯤꯈꯛ ꯊꯝꯒ ꯂꯣꯏꯔꯦꯕ ꯉꯥ ꯀꯤ ꯃꯥꯗꯤ ꯀꯦꯖꯤ ꯑꯝꯗ ꯋꯥꯟ ꯊꯥꯎꯖꯟ ꯐꯥꯏꯚ ꯍꯟꯗ꯭ꯔꯦꯠꯅꯦꯕ
ꯃꯥꯅꯦ ꯑꯗꯨꯗꯩꯗꯤ ꯃꯄꯥꯟꯂꯣꯝꯗꯩ ꯄꯨꯁꯜꯂꯛꯄꯖꯤꯕꯧꯇ ꯀꯣꯟꯅꯗ꯭ꯔꯤꯅꯦꯕ ꯅꯠꯇ꯭ꯔꯣ ꯁꯔꯦꯡꯁꯦ
ꯎꯝ ꯑꯧꯗ ꯁꯔꯦꯡꯖꯦ ꯀꯃꯥꯏꯅ ꯇꯧꯋꯤꯗ ꯃꯥꯗꯤ ꯋꯥꯟ ꯌꯔꯗ ꯊ꯭ꯔꯤ ꯀꯦꯖꯤ ꯇꯥꯏꯌꯦꯕ
ꯑꯁ ꯑꯗꯨ ꯐꯖꯔꯦꯅꯦ
ꯑꯗꯨ ꯃꯥꯅ ꯆꯥꯔꯤꯗꯨ ꯆꯤꯟꯖꯥꯛꯇꯨꯅꯅꯦ
ꯎꯝ
ꯑꯗꯤ ꯃꯥꯗꯤ ꯉꯥ ꯆꯥꯔꯕꯅꯤꯅ ꯄ꯭ꯔꯣꯇꯤꯟ ꯉꯥꯛꯇ ꯑꯣꯏꯔꯦꯗꯅꯥ ꯐꯨꯜ ꯄ꯭ꯔꯣꯇꯤꯟ ꯐꯪꯉꯕꯅꯤꯅ ꯃꯥꯗꯣ ꯀ꯭ꯔꯥꯞꯄꯦꯕ
ꯎꯝ
ꯑꯗ ꯃꯥ ꯊꯥꯗꯒꯦ ꯍꯥꯏ ꯇꯥꯔꯗꯤ ꯑꯈꯣꯏꯅ ꯄꯨꯈ꯭ꯔꯤ ꯑꯃ ꯑꯈꯣꯏꯒꯤ ꯄꯨꯈ꯭ꯔꯤ ꯑꯅꯤ ꯊꯝꯃꯦ ꯃꯣꯏ ꯑꯁꯣꯝꯗ ꯑꯩꯅ ꯇꯧ ꯌꯦꯡꯉꯛꯄꯗ ꯄꯣꯠꯂꯣꯕꯤ ꯉꯥꯛꯇ ꯊꯝꯕ ꯄꯨꯈ꯭ꯔꯤ ꯃ ꯇꯨꯡꯍꯟꯕꯤ ꯉꯥꯛꯇ ꯊꯝꯕ ꯄꯨꯈ꯭ꯔꯤ ꯑꯝ ꯊꯝꯃꯦꯕ ꯍꯥꯏꯗꯤ ꯃꯁꯥꯅ ꯃꯁꯥ ꯃꯆꯥ ꯀꯣꯛꯆꯕ ꯉꯝꯕ ꯍꯥꯏꯇꯥꯔꯦꯅꯦ ꯑꯧꯗ ꯉꯥꯖꯦ ꯇꯨꯡꯍꯟꯕꯤꯒ ꯄꯣꯂꯥꯎꯕꯤꯒꯖꯦ ꯃꯩꯖꯥꯛꯁꯦ ꯐ ꯊꯥꯛꯀꯅꯦꯕ
ꯎꯝ
ꯑꯗꯒꯤ ꯏꯟ ꯁꯣꯜꯂ ꯁꯣꯜꯂꯒ ꯉꯥꯁꯦ ꯑꯗꯨꯗꯩ ꯑꯗꯨꯝ ꯄꯤꯖꯅꯤꯕ
ꯎꯝ ꯑꯗꯣ ꯏꯇꯥꯎ ꯀꯔꯤ ꯑ ꯉꯥꯍꯩꯖꯦ
ꯑꯥ
ꯃꯅꯤꯄꯨꯔꯗ ꯐꯖꯅ ꯂꯣꯏꯅꯕ꯭ꯔꯣ ꯀꯃꯥꯏꯟ ꯇꯧꯒꯦ ꯉꯥꯍꯩ
ꯑꯧ ꯃꯅꯤꯄꯨꯔꯗ ꯐꯖꯅ ꯂꯣꯏꯅꯔꯦ ꯑꯗꯨꯒ ꯃꯥꯒꯤ ꯃꯥꯔꯀꯦꯠꯁꯦ ꯈꯣꯏ
ꯈꯣꯏ ꯁ꯭ꯋꯥꯏꯗ ꯂꯣꯏꯔꯛꯄꯖꯤꯗꯤ ꯃꯩꯖꯥꯛꯁꯦ ꯃꯄꯥꯟꯂꯣꯝꯒ ꯌꯦꯡꯉꯨꯕꯗ ꯌꯥꯝꯅ ꯇꯥꯡꯉꯤꯗꯅ ꯑꯗꯨꯗꯨꯅ ꯈꯣꯏꯅ ꯁꯤꯗ ꯃꯥꯖꯦ ꯀꯦꯖꯤꯗ ꯊ꯭ꯔꯤ ꯍꯟꯗ꯭ꯔꯦꯠ ꯐꯤꯞꯇꯤ ꯊ꯭ꯔꯤ ꯍꯟꯗꯦꯗ ꯇ꯭ꯋꯦꯟꯇꯤ ꯊꯥꯎ ꯇꯥꯎꯗ꯭ꯔꯗꯤ ꯇꯣꯡꯗꯦꯕ ꯑꯗꯨꯝ ꯃꯌꯥꯝꯅ ꯐ꯭ꯔꯦꯁ꯫ ꯆꯥꯅꯤꯡꯕ ꯀꯥꯡꯕꯨꯅ ꯂꯥꯛꯑꯒ ꯐꯥꯝꯗꯒꯤ ꯂꯩꯖꯒꯤꯕ ꯍꯥꯏꯇꯥꯔꯦꯅꯦ꯫
ꯎ ꯎꯡ
ꯑꯧꯗꯩ ꯉꯥ ꯁꯦꯝꯕ ꯀꯥꯡꯕꯨꯁꯤꯗ ꯉꯥꯍꯩ ꯀꯛꯏꯖꯤꯗꯤ ꯃꯣꯏꯅ ꯂꯧꯔꯛꯏꯖꯤꯗꯤ ꯆꯟ ꯂꯨꯄꯥ ꯆꯅꯤ ꯌꯧꯕ ꯅꯠꯇꯦꯕ꯫
ꯃꯥꯅꯦ
ꯋꯥꯟ ꯁꯤꯛꯁꯇꯤ ꯁꯚꯦꯟꯇꯤ ꯑꯩꯅꯒ ꯍꯪꯉꯨꯕꯗ ꯋꯥꯟ ꯑꯥꯏꯇꯤꯗ ꯄꯤ ꯉꯝꯒꯗ꯭ꯔꯥꯒ ꯍꯥꯏꯖꯤꯜꯂꯦꯕ ꯑꯗꯤ ꯑꯗ ꯃꯣꯏꯖꯦ ꯃꯨꯛ ꯉꯍꯩ ꯃꯣꯏꯗꯤ ꯁꯦꯝꯃ ꯌꯣꯟꯕ ꯀꯥꯡꯕꯨꯅꯤꯅ ꯉꯥ ꯑꯄꯤꯛꯄꯁꯦ ꯄꯥꯝꯗꯦꯗ ꯑꯩꯈꯣꯏ ꯁꯤꯗ ꯍꯥꯔꯚꯦꯁ ꯇꯧꯔꯤꯖꯦ ꯀꯦꯖꯤ ꯑꯃ ꯃꯈꯥꯏ ꯑꯃꯗꯩꯅ ꯑꯃ ꯃꯈꯥꯏꯕꯧ ꯈꯠꯇꯅꯦꯕ ꯑꯧꯗ ꯃꯥ ꯑꯗꯨ꯫ ꯊ꯭ꯔꯤ ꯍꯟꯗ꯭ꯔꯦꯠ ꯑ ꯈꯣꯏꯒꯤ ꯊ꯭ꯔꯤ ꯀꯦꯖꯤ ꯇꯥꯅꯕ ꯍꯣꯠꯅꯔꯛꯄꯗꯗꯤ꯫ ꯑꯈꯣꯏꯅ ꯄꯤꯖꯒꯤꯕ ꯃꯆꯤꯟꯖꯥꯛ ꯑꯗꯨ ꯈꯥꯏꯗꯣꯛꯎꯕꯗ ꯃꯥꯢ ꯀꯩꯅꯣꯖꯦ ꯇꯣꯡꯗꯦꯕ꯫ ꯑꯗ ꯃꯥꯒꯤ ꯔꯦꯁ ꯃꯇꯝꯖꯦ꯫ ꯈꯣꯏꯅ ꯄꯤꯊꯣꯛꯄꯗ ꯈꯣꯏ ꯁ꯭ꯋꯥꯢ꯫ ꯃꯅꯤꯄꯨꯔꯒꯤ ꯃꯣꯏ ꯐꯤꯁꯔꯤ ꯀꯩꯅꯣꯅꯒ ꯄꯤꯕꯗ ꯉꯥꯍꯩꯖꯦ ꯇꯧꯕ ꯌꯥꯏ ꯑꯗꯨꯕꯨ ꯃꯥꯏ ꯍꯥꯔꯚꯦꯁ ꯃꯇꯝ꯫ ꯈꯥꯏꯗꯣꯛꯑꯦꯕ ꯑꯧꯗ ꯃꯥꯖꯦ ꯒ꯭ꯔꯥꯝ꯫ ꯀꯩꯅꯣꯗꯤ ꯆꯥꯇ꯭ꯔꯤꯠ꯫ ꯇꯒꯤ ꯌꯣꯟꯕ ꯌꯥꯔꯦ ꯆꯥꯇ꯭ꯔꯦꯠꯇꯒꯤꯅ ꯋꯥꯟ ꯀꯦꯖꯤꯕꯧ ꯁꯤꯕꯧꯎꯛꯀꯤ ꯃꯅꯨꯡꯖꯤꯗ ꯌꯣꯜꯍꯧꯒꯗꯕ ꯑꯗꯨ ꯍꯦꯛ꯫ ꯈꯦꯟꯅ ꯇꯥꯔꯗꯤ ꯑꯩꯈꯣꯏꯗꯩ ꯍꯦꯟꯅ ꯃꯥꯟ ꯆꯥꯕꯗꯅ ꯍꯦꯜꯂꯛꯄ ꯍꯥꯏꯇꯥꯔꯦꯅꯦ꯫
ꯃꯥꯅꯦ ꯄꯩꯁꯥ ꯆꯥꯎꯅ ꯍꯦꯜꯂꯛꯄꯗꯣ꯫
ꯑꯥ ꯄꯩꯁꯥ ꯆꯪꯕ ꯍꯦꯜꯂꯛꯄ ꯑꯗꯨ ꯁꯤꯖꯨ ꯆꯞ ꯃꯥꯟꯅꯩ ꯇꯨꯡꯍꯟꯕꯤꯒ ꯆꯞ ꯃꯥꯟꯅꯩ ꯑꯅꯤꯖꯤꯖꯨ꯫ ꯇꯨꯡꯍꯟꯕꯤꯖꯦ ꯈꯣꯏꯒꯤ ꯑꯥ ꯇꯨꯡꯍꯟꯕꯤꯖꯦ ꯑꯅꯤ ꯊꯣꯛꯑꯦꯗꯤ꯫ ꯍꯥꯏꯕ꯭ꯔꯤꯠꯇ ꯑꯈꯣꯏꯒꯤ ꯃꯥꯖꯦ꯫ ꯑꯥ ꯂꯥꯕ ꯉꯥꯠꯇ ꯑꯣꯟꯊꯣꯛꯇꯣꯏꯅꯦꯕ꯫ ꯍꯥꯏ ꯃꯥꯏ ꯒ꯭ꯔꯣꯠꯁꯦ ꯀꯩꯅꯣ ꯑꯣꯏꯅ ꯍꯥꯏꯇꯥꯔꯦꯅꯦ ꯃꯥꯒꯤ꯫ ꯁꯤ ꯑꯣꯟꯊꯣꯛꯄꯁꯦ ꯊꯥ ꯇꯔꯨꯛ ꯈꯠꯇ ꯆꯪꯉꯦꯕ꯫
ꯎꯝ
ꯊꯥ ꯇꯔꯨꯛ ꯈꯠꯇ ꯆꯨꯉꯦ ꯑꯗꯨ ꯃꯥꯖꯦ ꯋꯥꯟ ꯀꯦꯖꯤꯕꯧ ꯇꯥꯅꯤꯕ ꯇꯨꯡꯍꯟꯕꯤ ꯑꯝꯅ꯫
ꯎꯝ
ꯃꯥꯏ ꯃꯣꯗꯤꯐꯥꯏꯠ ꯇꯧꯊꯣꯛꯄ ꯍꯥꯏꯇꯥꯔꯦꯅꯦ ꯑꯩꯈꯣꯏꯅ꯫ ꯑꯗꯨꯗꯨꯒ ꯃꯩꯖꯥꯛ ꯊꯥ ꯃꯇꯝꯗ ꯑꯗꯨꯗꯒꯤ ꯊꯥ ꯇꯔꯨꯛꯇꯩ ꯍꯦꯟꯗꯅ ꯊꯝꯒꯔ꯭ꯗꯤ ꯑꯗ ꯑꯩꯈꯣꯏꯅ ꯑꯣꯟꯊꯣꯛꯏ ꯄꯣꯠꯇꯣ ꯆꯞ ꯃꯥꯟꯅꯅ ꯂꯥꯛꯑꯅꯤꯕ ꯍꯥꯏꯗꯤ ꯃꯥꯏ ꯑꯃꯣꯝ ꯌꯥꯎꯔꯛꯑꯅꯤ ꯑꯗꯨꯗꯩ ꯑꯃꯨꯛ ꯀꯩꯅꯣ ꯇꯧꯔꯅꯤ ꯃ ꯆꯥ ꯍꯦꯛ ꯀꯣꯛꯈꯤꯕꯗꯩꯗꯤ꯫ ꯈꯣꯏꯒꯤ ꯃꯥꯏ ꯉꯥ ꯁꯥꯏꯖ ꯆꯥꯎꯕꯩ ꯆꯥꯡ ꯍꯟꯊꯔꯛꯑꯅꯤ ꯃꯆꯥ ꯉꯥꯛꯇ ꯊꯣꯛꯂꯛꯑꯅꯤꯕ꯫
ꯎꯝ
ꯑꯗꯣ ꯃꯥꯖꯥꯛ ꯃꯌꯥꯝ ꯆꯥꯕ ꯍꯦꯟꯖꯤꯜꯂꯛꯑꯅꯤ ꯑꯗꯨꯗꯨꯅ ꯃꯥꯔꯀꯦꯠꯇ ꯑꯩꯈꯣꯏꯗ ꯑꯃꯨꯛ ꯑꯗꯨꯖꯨ ꯃꯥꯡꯉꯦꯕ꯫ ꯑꯗꯨꯅ ꯍꯩ ꯁꯤꯡꯕ ꯑꯝ ꯆꯪꯉꯦꯕ ꯑꯗꯣ ꯈꯣꯏ ꯈꯋ꯭ꯥꯏ ꯁꯣ ꯀꯣꯏꯗꯕꯖꯤꯅ ꯑꯩꯈꯣꯏꯅ ꯒ꯭ꯔꯥꯁꯀꯨꯝꯕ ꯔꯧꯒꯨꯝꯕ ꯑꯩꯈꯣꯏ ꯂꯣꯀꯦꯜꯂꯤ ꯁ꯭ꯋꯥꯏꯗ ꯐꯪꯕ ꯍꯥꯏꯇꯥꯔꯦꯅꯦ꯫
ꯃꯥꯅꯦ ꯃꯌꯥꯝꯅꯖꯨ ꯑꯗꯨꯝ ꯆꯥꯅꯕꯗꯣ꯫
ꯎꯝ
ꯑꯗꯣ ꯉꯥꯍꯩꯗꯨꯗꯤ ꯈꯔ ꯑꯃ ꯆꯥꯏ ꯆꯥꯗꯦ ꯇꯧꯋꯤꯗꯅ꯫
ꯎꯝ
ꯑꯗꯣ ꯏꯇꯥꯎ ꯉꯥꯍꯩꯖꯦ ꯐꯥꯔꯝꯒꯤꯗ ꯁ꯭ꯋꯥꯏꯒꯤꯗ ꯌꯣꯛꯆꯕꯗꯨꯒ꯫ ꯀꯩꯊꯦꯟꯗ ꯃꯣꯏ ꯑꯥꯗꯩ ꯄꯨꯁꯜꯂꯒ ꯌꯣꯟꯗꯧ ꯃꯍꯥꯎꯗꯤ ꯐꯖꯅ ꯈꯦꯠꯅꯔꯝꯒꯗꯕ ꯃꯥꯜꯂꯤ꯫
ꯑꯦ ꯑꯗꯨꯗꯤ ꯐꯥ ꯈꯦꯠꯅꯩ
ꯃꯅꯝ ꯅꯨꯡꯂꯝꯗ ꯑꯣꯏꯔꯁꯨꯀꯣ
ꯎꯝ ꯑꯣ ꯑꯗ ꯑꯩꯈꯣꯏ ꯁ꯭ꯋꯥꯏꯒꯤ ꯂꯣꯀꯦꯜꯂꯤ ꯌꯥꯝꯅ ꯀꯩꯅꯣ ꯇꯧꯕ ꯑꯃꯅ ꯃꯥꯔꯀꯦꯠꯁꯦ ꯅꯨꯡꯉꯥꯏꯇꯕꯅ ꯑꯩꯈꯣꯏꯒꯤ ꯍꯥꯟꯅ ꯃꯨꯠꯇꯧꯔꯦ ꯒꯥꯏꯅ ꯑꯩꯈꯣꯏ ꯂꯥꯏꯔꯤꯛꯇ ꯌꯥꯎꯔꯝꯕ ꯄꯦꯡꯕꯥꯖꯦ
ꯎꯝ ꯎꯝ
ꯍꯧꯖꯤꯛ ꯃꯨꯛ ꯃꯅꯤꯄꯨꯔꯅ ꯃꯔꯥꯡ ꯀꯥꯏꯅ ꯐꯪꯉꯦ ꯑꯗꯣ ꯃꯥꯒꯤ ꯃꯥꯔꯀꯦꯠꯁꯦ ꯂꯩꯇꯕꯗꯒꯤ ꯌꯥꯝ ꯗꯥꯎꯟ ꯆꯠꯂꯛꯄ ꯍꯥꯏꯇꯥꯔꯦꯅꯦ
ꯄꯦꯡꯕꯥꯁꯦ ꯏꯇꯥꯎ ꯔꯦꯠ ꯀꯌꯥꯃꯨꯛ ꯂꯩꯒꯦ ꯃꯣꯏꯁꯦ ꯀꯤꯂꯣꯗ
ꯀꯤꯂꯣꯗ ꯍꯥꯟꯅ ꯃꯣꯏꯁꯦ ꯐꯣꯔ ꯐꯤꯞꯇꯤ ꯉꯥꯇꯣꯟꯒ ꯀꯩꯅꯣꯒꯁꯦ ꯐꯣꯔ ꯐꯤꯞꯇꯤ ꯂꯩꯌꯦ ꯑꯗꯣ ꯍꯧꯖꯤꯛꯇꯤ ꯑꯃꯨꯛ ꯊ꯭ꯔꯤ ꯍꯟꯗ꯭ꯔꯦꯇ ꯍꯥꯏꯊꯔ ꯂꯩꯔꯦꯑꯦꯕ ꯑꯗꯨꯗꯨꯅ ꯐꯥꯝ ꯇꯧꯔꯤ ꯀꯥꯡꯕꯨꯗ ꯌꯥꯝꯅ ꯀꯩꯅꯣ ꯇꯧꯔꯦꯑꯦꯗꯤ ꯉꯥꯇꯣꯟꯖꯦ ꯃꯥ ꯗꯤ ꯌꯥꯝ ꯆꯥꯎꯕ ꯉꯥꯇ ꯃꯥꯁꯦ ꯌꯥꯝꯅ ꯋꯦꯠ ꯌꯥꯡꯕ ꯉꯥꯅꯦꯃ ꯃꯥꯖꯦ
ꯃꯥꯅꯦ ꯃꯥꯗꯤ ꯑꯌꯥꯝꯕꯅ ꯃꯥꯗꯤ ꯇꯥꯎꯔ ꯆꯥꯅꯩꯀꯣ
ꯎꯝ ꯑꯗꯨꯗꯨꯅ ꯀꯦ ꯖꯤꯗ ꯃꯥꯒ ꯁꯥꯏꯖ ꯆꯞ ꯃꯥꯟꯅꯕ ꯔꯧꯗ ꯀꯦ ꯖꯤꯗ ꯃꯉꯥ ꯆꯟꯕ ꯃꯇꯝꯗ ꯃꯥꯗꯤ ꯇꯔꯥ ꯆꯜꯂꯦꯕ ꯇꯔꯥ ꯇꯔꯥꯅꯤꯊꯣꯏꯒ ꯆꯜꯂꯦꯕ ꯑꯗꯨꯗꯨꯅ ꯑꯩꯈꯣꯏꯅ ꯃꯗꯨ ꯇꯨ ꯐꯤꯐ ꯔꯧꯗꯤ ꯇꯨ ꯐꯤꯐꯇꯤꯗ ꯊꯥꯗꯣꯛꯈꯤꯕꯗ ꯇꯣꯡꯉꯦꯕ ꯉꯥꯇꯣꯟꯗ ꯂꯨꯄꯥ ꯆꯍꯨꯝꯗ ꯊꯥꯗꯣꯛꯄꯗ ꯇꯣꯡꯗꯦꯕ ꯍꯥꯏꯗꯤ ꯃꯥꯒꯤ ꯉꯥꯗꯣ ꯌꯥꯝ ꯆꯟ ꯒꯤꯕꯅꯤꯅ ꯉꯥꯗꯣ ꯀꯦ ꯖꯤ ꯃꯁꯤꯡ ꯌꯥꯝ ꯆꯤꯡꯍꯧꯋꯦꯕ ꯑꯩꯈꯣꯏꯗ
ꯎꯝ ꯎꯝ
ꯔꯧꯗ ꯂꯤꯁꯤꯡ ꯃꯉꯥ ꯊꯥꯗꯗꯧ ꯀꯦ ꯖꯤ ꯂꯤꯁꯤꯡ ꯑꯃ ꯐꯪ ꯔꯧꯗ ꯀꯦ ꯖꯤ ꯂꯤꯁꯤꯡ ꯑꯃ ꯐꯪ ꯇꯥꯔꯖꯨ ꯉꯥꯇꯣꯟꯗꯗꯤ ꯐꯥꯏꯚ ꯍꯟꯗ꯭ꯔꯦꯠ ꯀꯦ ꯖꯤꯒ ꯐꯪꯉꯛꯑꯥꯅꯦꯕ ꯑꯗꯨꯅ ꯃꯥꯔꯀꯦꯠ ꯚꯦꯂꯨ ꯑꯩꯈꯣꯏꯗ ꯌꯥꯝꯅ ꯅꯦꯝꯗꯔꯛꯄꯅꯤꯅ ꯄꯩꯁꯥ ꯃꯥꯡꯉꯦꯕ ꯍꯥꯟꯅ ꯑꯍꯥꯟꯕ ꯍꯧꯒꯠꯂꯛꯄꯗꯗꯤ ꯇꯣꯡꯉꯦ ꯐꯣꯔ ꯐꯤꯐꯇꯤ ꯄꯤꯛꯏ ꯃꯇꯝꯗ ꯑꯣꯏꯔꯗꯤ ꯇꯣꯡꯉꯦꯕ
ꯎꯝ
ꯑꯣ ꯑꯗ ꯑꯩꯈꯣꯏ ꯄꯦꯡꯕꯥ ꯍꯥꯏꯔꯖꯨ ꯀꯩꯅꯣ ꯇꯧꯋꯦ ꯃꯥꯁꯦ ꯄꯦꯡꯕꯥꯖꯤꯖꯨ ꯑꯈꯣꯏꯒꯤ ꯎꯝ ꯃꯌꯥꯝꯅꯗꯤ ꯈꯪꯗ꯭ꯔꯕ ꯉꯥ ꯂꯣꯏꯕꯗꯨꯗꯤ ꯄꯦꯡꯕꯥꯖꯦ ꯌꯥꯝ ꯁꯤꯒꯜꯂꯦꯕ ꯃꯥꯖꯦ
ꯑꯣ
ꯃꯣꯠꯄ ꯁꯨꯛꯌꯥ ꯌꯥꯗꯦꯕ ꯃꯥꯗꯤ ꯌꯥꯝ ꯀꯩꯅꯣꯗ ꯊꯝꯒꯗꯕ ꯉꯥꯅꯦꯕ ꯁꯦꯕꯥ ꯑꯗꯨꯛꯀꯤ ꯃꯇꯤꯛ ꯆꯪꯉꯦ ꯑꯗꯨꯒ ꯃꯥꯖꯦ ꯃꯥꯔꯀꯦꯠ ꯇꯥ ꯊꯥꯗꯣꯛꯂꯛꯄ ꯃꯇꯝꯗꯗꯤ ꯑꯃꯨꯛ ꯃꯌꯥꯝꯅ ꯐꯣꯔ ꯐꯤꯐꯇꯤ ꯑꯗ ꯂꯩꯕꯤꯗꯦꯕ
ꯀꯥꯏ ꯂꯩꯗꯣꯏꯅꯣꯗ ꯑꯗꯣ ꯑꯁꯣꯝꯗꯒꯤ ꯃꯄꯥꯟꯂꯣꯝꯗꯒꯤ ꯄꯨꯁꯜꯂꯛꯄꯗꯨꯒꯗꯤ ꯃꯃꯜꯗꯣ ꯇꯪꯈꯥꯏꯃꯨꯛ ꯈꯦꯠꯅꯔꯝꯅꯤ
ꯑꯥ ꯃꯄꯥꯟ ꯂꯣꯝꯗꯩ ꯃꯄꯥꯟꯂꯣꯝꯗꯒꯤꯩ ꯄꯨꯁꯤꯜꯂꯛꯄꯗ ꯈ꯭ꯋꯥꯏ ꯍꯣꯡꯕ ꯉꯥꯖꯦ ꯄꯦꯡꯕꯅꯦꯕ ꯉꯥꯍꯩꯅꯦ ꯇꯥꯡꯉꯦꯕ ꯄꯦꯡꯕꯥꯗꯤ ꯑꯃꯨꯛ ꯇꯨ ꯍꯟꯗ꯭ꯔꯦꯗꯇ ꯑꯃꯨꯛ ꯐꯪꯉꯛꯏꯅꯦꯕ
ꯑꯗꯨꯅ ꯃꯍꯥꯎꯖꯨ ꯌꯥꯝ ꯈꯦꯠꯅꯩ ꯑꯗꯣ ꯆꯥꯒꯤ ꯃꯤ ꯅꯗꯤ ꯃꯥꯖꯦ ꯇꯥꯡꯉꯖꯨ ꯂꯩꯌꯦꯕ
ꯎꯝ ꯃꯍꯥꯎꯗꯣ
ꯑꯥ ꯃꯍꯥꯎꯖꯦ ꯑꯗꯣ ꯑꯩꯈꯣꯏ ꯁꯤꯒꯤ ꯑꯩꯈꯣꯏꯅ ꯄꯦꯡꯕꯥ ꯄꯨꯊꯣꯛꯂꯛꯄꯗꯗꯤ ꯀꯦꯖꯤꯗ ꯑꯍꯨꯝ ꯃꯔꯤ ꯆꯟꯕꯗ ꯄꯨꯊꯣꯛꯂꯅꯤ ꯑꯁꯣꯝ ꯄꯨꯁꯤꯜꯂꯛꯏꯖꯤꯅ ꯀꯦ ꯖꯤ ꯑꯅꯤ ꯇꯥꯕ ꯑꯍꯨꯝ ꯇꯥꯕ ꯄꯨꯁꯤꯜꯂꯛꯀꯅꯤ
ꯃꯥꯅꯦ ꯑꯗꯣ ꯄꯣꯠꯁꯤꯗꯤ ꯃꯤꯒꯤ ꯃꯤꯠꯇ ꯊꯨꯞ ꯥꯄꯗꯨꯗꯤ ꯑꯆꯧꯕꯗꯨꯅꯤꯗꯅ
ꯎꯝ
ꯃꯍꯥꯎꯗꯨꯅ ꯇꯣꯉꯥꯟꯅ ꯊꯝꯒ꯭ꯔꯒ ꯑꯗꯨꯅꯤꯗ
ꯅꯠꯇꯦ
ꯑꯗ ꯉꯥꯖꯦ ꯑꯁ ꯈꯪꯗꯦꯗ ꯀꯔꯤ ꯃꯅꯤꯄꯨꯔꯗꯁꯨ ꯆꯥꯛꯀꯧꯕꯒꯤꯗ ꯅꯠꯇ꯭ꯔꯣ ꯑꯗꯨꯝ ꯉꯥ ꯃꯦꯂꯥ ꯇꯧꯕꯗꯣ
ꯑꯥ ꯀꯩꯅꯣꯗ ꯏꯃꯣꯏꯅꯨꯗ ꯇꯧꯕ ꯆꯍꯤ ꯑꯃꯗ ꯃꯥꯖꯦ ꯃꯦꯂꯥꯖꯦ ꯑꯅꯤꯔꯛꯅꯦꯕ ꯏꯃꯣꯏꯅꯨꯅꯦ ꯅꯤꯡꯉꯣꯟ ꯆꯥꯛꯀꯧꯕꯅꯦ
ꯑ ꯑꯗꯨꯅꯦ ꯑꯗꯨꯏꯗꯤ ꯏꯇꯥꯎ ꯉꯥ ꯃꯌꯥꯝ ꯄꯨꯊꯣꯔꯛꯏꯗꯨꯕꯨ ꯂꯣꯏꯃꯛ ꯁꯤꯠ ꯆꯥꯔꯣ ꯑꯗꯨꯕꯨ
ꯃꯗꯣ ꯍꯩꯁꯤꯡꯕ ꯑꯃ ꯆꯪꯉꯦꯗꯤ ꯍꯩꯇ꯭ꯔꯒꯗꯤ ꯃꯗꯨ ꯔꯤꯛꯁꯅꯦꯗꯤ ꯑꯩꯈꯣꯏꯅ ꯋꯥꯟ ꯇꯥꯏꯝꯗ ꯉꯥꯖꯦ ꯀꯦꯖꯤ ꯂꯤꯁꯤꯡ ꯑꯅꯤꯍꯨꯝ ꯄꯨꯈꯠꯂꯛꯇꯣꯏꯅꯦꯕ ꯀꯦꯖꯤꯖꯦ ꯑꯗꯣ ꯕꯥꯏ ꯆꯥꯟꯁ ꯍꯣꯏꯅ ꯀꯦꯖꯤꯖꯦ ꯇꯨ ꯍꯟꯗ꯭ꯔꯦꯗ ꯌꯧꯔꯗꯤ ꯇꯨ ꯍꯟꯗ꯭ꯔꯦꯗ ꯀꯦꯖꯤ ꯌꯣꯟꯒ꯭ꯔꯦ ꯈꯜꯂꯖꯦꯕ ꯋꯥꯟ ꯊꯥꯎꯖꯟ ꯀꯦꯖꯤ ꯑꯃꯗꯤ ꯃꯥꯡꯗꯨꯏꯅꯦꯕ ꯍꯥꯏꯗꯤ ꯑꯗꯨꯗ ꯄꯨꯗꯔꯥ ꯌꯣꯟꯕ ꯍꯥꯏꯖꯦ ꯉꯥꯖꯤꯗꯤ ꯑꯈꯣꯏ ꯐꯖꯅ ꯑꯩꯈꯣꯏꯒꯤ ꯀꯩꯅꯣ ꯂꯩꯕ ꯅꯠꯇꯦ ꯀꯣꯜ ꯏꯁꯇꯣꯔꯦꯖ ꯂꯩꯕ ꯅꯠꯇꯦ ꯑꯩꯈꯣꯏꯒꯤꯗꯤ ꯃꯄꯥꯟꯂꯣꯝꯒ ꯈꯦꯠꯅꯩꯕ ꯉꯁꯤ ꯉꯥ ꯁꯤꯠꯂꯧꯗ ꯃꯣꯏꯗꯤ ꯀꯣꯜ ꯏꯁꯇꯣꯔꯦꯖꯇ ꯕꯛ ꯊꯝꯃꯒ ꯍꯌꯦꯡ ꯅꯣꯡꯉꯥꯜꯂ ꯌꯣꯟꯕ ꯌꯥꯏꯌꯦꯕꯥ
ꯎꯝ
ꯑꯈꯣꯏꯗꯤ ꯑꯗꯨꯗꯤ ꯅꯠꯇꯦ ꯅꯨꯃꯤꯠꯇꯨꯗ ꯁꯤꯠꯂꯧꯗ꯭ꯔꯒꯗꯤ
ꯑꯗꯨꯝ ꯌꯥꯥꯏ ꯊꯣꯛꯄꯩ ꯐꯤꯕꯝꯅꯤꯅꯦ
ꯌꯥꯏ ꯉꯝꯃ ꯌꯥꯏꯔꯦ ꯑꯗꯩ ꯂꯩꯀꯥꯏꯗꯒꯤ ꯀꯦꯖꯤꯗ ꯑꯥꯗ ꯂꯨꯄꯥ ꯆꯅꯤ ꯄꯤꯕꯗ ꯆꯥꯝ ꯆꯥꯝꯗ ꯊꯥꯗꯣꯛꯄꯅ ꯊꯥꯗꯣꯛꯄ ꯍꯥꯏꯗꯤ ꯁꯨꯝ ꯃꯍꯨꯠꯇꯕ ꯀꯩꯅꯣ ꯑꯣꯏꯔꯖꯨ ꯌꯥꯔꯦ ꯍꯥꯏꯕꯒꯤ ꯀꯩꯅꯣꯝꯗ ꯂꯥꯛꯑꯦꯕ
ꯃꯥꯅꯦ ꯉꯥ ꯂꯤꯁꯤꯡ ꯑꯃ ꯌꯥꯏꯔꯛꯄ ꯍꯥꯏꯖꯦ ꯈꯜꯂꯣꯗꯅ ꯃꯦꯆꯤꯟ ꯂꯩꯗꯅ ꯌꯥꯏꯅꯦꯖꯨ ꯅꯠꯇꯦ ꯅꯠꯇ꯭ꯔꯣ
ꯎꯝ ꯑꯣꯗꯩ ꯉꯥ ꯌꯥꯏꯕ ꯍꯥꯏꯖꯤꯖꯨ ꯃꯨꯛ ꯉꯥ ꯃꯆꯥ ꯃꯁꯨ ꯔꯧꯒꯨꯝꯕꯗ ꯌꯥꯏꯕꯩ ꯋꯥꯅꯤ ꯀꯦꯖꯤ ꯑꯅꯤ ꯇꯥꯕ ꯍꯨꯝ ꯇꯥꯕꯗꯤ ꯀꯩꯁꯨ ꯌꯥꯏꯅꯗꯦꯗꯅ
ꯃꯥꯅꯦ
ꯑꯗꯨꯗꯨꯅ ꯁꯤꯁꯨ ꯌꯥꯎꯗꯤ ꯌꯥꯎꯅꯤꯡꯉꯦ ꯑꯗꯨꯒ ꯑꯗꯨꯒꯤ ꯔꯤꯛꯁꯁꯨ ꯑꯃꯨꯛ ꯂꯩꯕꯅꯤꯅꯅꯦ ꯍꯥꯏꯗꯤ ꯐꯝꯗꯣꯏꯖꯤꯁꯨ ꯐꯥꯝ ꯃꯅꯤꯄꯨꯔꯗ ꯐꯥꯝ ꯇꯧꯔꯤꯁꯤ ꯌꯥꯝꯕꯅꯤꯅ ꯏꯁꯇꯣꯟ ꯆꯥꯝꯃꯒꯤ ꯃꯊꯛꯇ ꯐꯝꯃꯛꯇꯣꯏꯅꯤꯅ ꯑꯗꯨꯁꯨ ꯈꯤꯇꯪ ꯈꯟꯖꯥꯟꯅꯕ ꯑꯗꯨꯗꯩ ꯂꯣꯀꯦꯜ ꯃꯥꯔꯀꯦꯠꯇ ꯈꯔ ꯊꯥꯗꯣꯛꯄ ꯅꯠꯇꯅ
ꯑꯗꯨ ꯂꯣꯀꯦ ꯑꯩꯈꯣꯏ ꯁꯤꯒꯤꯗꯤ ꯂꯣꯀꯦꯜ ꯃꯥꯔꯀꯦꯠꯇ ꯊꯥꯗꯣꯛꯄꯅ ꯍꯦꯟꯅ ꯐꯔꯦꯗꯤ ꯑꯩꯈꯣꯏꯅ ꯐꯥꯔꯝꯗ ꯉꯁꯤ ꯂꯧꯒꯗꯕ ꯁꯔꯨꯛꯇꯨ ꯈꯛꯇ ꯐꯥꯔꯒ ꯑꯔꯦꯝꯕꯗꯣ ꯊꯝꯍꯧꯗꯣꯏꯅꯤꯅ ꯃꯥꯡꯗꯦꯕ ꯑꯈꯣꯏꯅ ꯅꯨꯃꯤꯠ ꯅꯤꯅꯤ ꯍꯨꯝꯅꯤ ꯆꯪꯖꯔꯒꯖꯨ ꯀꯩꯁꯨ ꯀꯥꯏꯗꯦꯕ
ꯎꯝ
ꯑꯥ ꯃꯦꯂꯥꯁꯤꯅ ꯗꯥꯎ ꯌꯥꯔꯒ ꯄꯨꯡ ꯑꯅꯤ ꯑꯍꯨꯝꯗ ꯐꯠ ꯂꯣꯏꯒꯤꯕ ꯑꯗꯩ ꯗꯥꯎ ꯌꯥꯗ꯭ꯔꯒꯅ ꯑꯗꯨꯝ ꯃꯥꯡꯕ ꯑꯗꯩ ꯉꯥ ꯃꯦꯂꯥꯗꯁꯨ ꯁꯤꯠ